ꯇꯥꯕ꯭ꯔꯣ
ꯇꯥꯕ꯭ꯔꯣ
ꯎꯝ
ꯎꯝ ꯇꯥꯔꯤꯕꯣ
ꯇꯥꯔꯤꯕꯣꯏ ꯇꯥꯖꯔꯤꯌꯦ
ꯎꯝ ꯏꯁꯤꯡ ꯊꯛꯅꯤꯡꯕ꯭ꯔꯣ
ꯑꯩ ꯃꯅꯥꯛꯇ ꯏꯁꯤꯡ ꯂꯩꯌꯦ ꯅꯪ ꯏꯁꯤꯡ ꯑꯌꯤꯡꯕ ꯂꯩꯕ꯭ꯔꯣ
ꯂꯩꯌꯦ
ꯏꯁꯤꯡꯁꯦ ꯅꯣꯡꯃꯗ ꯂꯤꯇꯔ ꯀꯌꯥꯃꯨꯛ ꯊꯛꯏ
ꯃꯤ ꯑꯃꯒꯤꯗꯤꯀꯣ ꯂꯤꯇꯔ ꯇꯔꯨꯛꯔꯣꯝ ꯊꯛꯎ ꯍꯥꯏ
ꯑꯥ
ꯍꯦꯟꯃꯟꯗꯦ
ꯇꯜꯂꯤꯍꯦ ꯑꯗꯨꯗꯤ
ꯂꯤꯇꯔ ꯇꯔꯨꯛ ꯊꯛꯎ ꯑꯩꯗꯤ ꯅꯣꯡꯃꯗ ꯇ꯭ꯋꯦꯟꯇꯤ ꯐꯣꯔ ꯑꯋꯥꯔꯗ ꯍꯥꯏꯕꯅꯦ
ꯇ꯭ꯋꯦꯟꯇꯤ ꯐꯣꯔ ꯑꯋꯥꯔꯗ ꯂꯤꯇꯔ ꯇꯔꯨꯛ ꯊꯛꯇꯣꯏꯕ ꯑꯩꯗꯤ ꯇ꯭ꯋꯦꯟꯇꯤ ꯐꯣꯔ ꯑꯋꯥꯔꯗ ꯐꯥꯎ ꯂꯤꯇꯔ ꯑꯅꯤꯗꯪ ꯐꯥꯔꯝꯃꯣꯏ
ꯎꯝ
ꯑꯗꯨꯅꯔ ꯈꯪꯗꯦ ꯃꯥꯏꯖꯦ ꯅꯥꯟꯗ꯭ꯔꯤ
ꯑꯗꯨꯗꯣ ꯋꯥꯔꯤꯃ ꯍꯥꯏꯒꯦ
ꯎꯝ
ꯑꯩꯈꯣꯏꯒꯤ ꯏꯁꯤꯡ ꯊꯛꯄ ꯇꯥꯗꯤ ꯋꯥꯔꯛ ꯑꯥꯎꯠꯁꯨ ꯈꯔ ꯇꯧꯕ ꯇꯥꯝꯅꯤ ꯏꯁꯤꯡꯗꯣ ꯄꯨꯇꯣꯛ ꯇꯥꯝꯅꯤ ꯈꯧꯔꯥꯡꯍꯟ ꯇꯥꯝꯅꯤ ꯍꯛꯆꯥꯡꯁꯤꯒ
ꯎꯝ
ꯈꯪꯉꯥꯕꯣ
ꯑꯥ
ꯑꯩꯈꯣꯏ ꯇꯥꯏꯕꯪ ꯃꯤꯑꯣꯏꯁꯦ
ꯎꯝ
ꯈꯣꯡ ꯐꯖꯅ ꯍꯥꯝꯗ꯭ꯔꯕ ꯃꯄꯥꯟ ꯐꯖꯅ ꯊꯣꯛꯇ꯭ꯔꯕ ꯅꯔꯛꯏꯀꫭ ꯈꯣꯡ ꯐꯖꯅ ꯍꯥꯝꯃꯤꯈꯩ ꯃꯄꯥꯟ ꯐꯖꯅ ꯊꯣꯛꯏꯈꯩ ꯑꯩꯩ ꯅꯥꯗꯦꯕ ꯃꯤꯁꯦ ꯃꯁꯥ
ꯝ ꯎꯝ
ꯅꯨꯄꯤ ꯍꯥꯏꯕꯁꯦ ꯅꯨꯡꯁꯤꯌꯦ ꯍꯥꯏꯗꯤ ꯅꯨꯄꯤꯒꯤ ꯊꯧꯗꯥꯡꯁꯤ ꯌꯥꯝꯃꯦ ꯃꯃꯥꯁꯨ ꯑꯣꯏꯗꯣꯏꯅꯤ ꯅꯨꯄꯤꯁꯨ ꯑꯣꯏꯗꯣꯏꯅꯤ
ꯑ ꯅꯨꯄꯥꯁꯤꯗꯤ ꯅꯨꯡꯁꯤꯗꯕꯀꯣ
ꯎꯝ ꯅꯨꯡꯁꯤꯕ ꯑꯗꯨ ꯇꯔꯁꯨꯀꯣ ꯅꯨꯡꯇꯤꯒꯤ ꯃꯄꯣꯛꯁꯦ ꯍꯥꯏꯗꯤ ꯅꯨꯄꯥꯗꯨꯗꯤ ꯃꯌꯨꯝꯗ ꯑꯗꯨꯝ ꯂꯩꯗꯣꯏꯅꯤ ꯃꯌꯨꯝꯗ ꯑꯗꯨꯝ ꯆꯥꯎ ꯃꯥꯗꯤ ꯁꯥꯏ ꯃꯌꯨꯝꯗꯅꯤ ꯅꯨꯄꯤꯗꯨꯅꯤ ꯅꯨꯡꯁꯤꯅ ꯐꯅ ꯂꯝ ꯂꯥꯞꯄꯒ ꯂꯥꯞꯄꯁꯨ ꯅꯅꯥꯥ ꯂꯥꯞꯄꯁꯨ ꯃꯥꯅ ꯅꯨꯡꯁꯤꯔꯗꯤ ꯑ ꯑꯗꯨ ꯑꯃꯦꯔꯤꯀꯥꯗ ꯂꯩꯒꯦꯔꯥ ꯃꯥ ꯅꯨꯄꯥꯗꯨꯒꯤ ꯃꯅꯥꯛꯇ ꯂꯩꯔꯗꯣꯏꯅꯦꯕ ꯍ
ꯑꯣ
ꯑꯗꯨ ꯂꯩꯃꯤꯟꯅꯕꯗ ꯄꯨꯟꯁꯤ ꯆꯨꯞꯄꯒ ꯄꯨ ꯂꯩꯃꯤꯟꯅꯈ꯭ꯔꯗꯤ ꯐꯩ ꯑꯗꯨ ꯅꯨꯄꯥꯗꯨꯅ ꯑꯃꯨꯛ ꯄꯥꯝꯃꯛꯇꯗꯅ ꯑꯉꯥꯡ ꯉ ꯂꯧꯁꯤꯟꯅꯗꯅ ꯅꯨꯄꯤꯇꯕꯨ ꯄꯔꯛꯇꯅ ꯑꯃꯨꯛ ꯇꯧꯔꯗꯤ ꯃꯥꯏ ꯄꯨꯟꯁꯤꯁꯦ ꯃꯣꯏ ꯄꯨꯟꯁꯤꯗꯣ ꯑꯥ ꯂꯩꯈꯥ ꯇꯥꯔ ꯃꯥꯡꯗꯣꯏꯅꯦꯕ
ꯆꯃꯦꯃꯦꯁꯝ ꯎꯝ ꯑꯗꯨꯒꯨꯝꯕꯀꯣ
ꯎꯝ
ꯀ ꯅꯣꯡꯃꯗꯤꯉꯦ
ꯎꯝ
ꯑꯗꯨꯁꯤꯒꯣ ꯄꯥꯎ ꯑꯃ ꯇꯥꯏꯌꯦ
ꯀꯔꯤꯄꯥꯎꯅꯣ
ꯅꯨꯄꯥꯒꯅꯀꯣ
ꯑ
ꯃꯥꯁꯦ ꯅꯨꯄꯤꯁꯦ ꯅꯨꯄꯤꯁꯦ
ꯑ
ꯑꯥ ꯄꯥꯝꯖꯔꯕꯀꯣ
ꯑ
ꯅꯨꯄꯤꯁꯦ ꯄꯥꯝꯖꯅ ꯅꯨꯄꯤꯁꯦ ꯏꯅꯥꯛ ꯀꯩꯔꯥꯛ ꯌꯥꯎ ꯀꯨꯝꯃꯤ ꯁ꯭ꯀꯨꯜꯜꯂꯤ
ꯎꯝ
ꯑ ꯋꯥ ꯑꯗꯨꯩꯗꯤ ꯅꯨꯄꯤꯗ ꯄꯥꯝꯖꯔꯕ ꯄꯥꯝꯃꯒ ꯅꯨꯄꯥꯁꯤꯒ ꯑ ꯅꯨꯄꯥꯥꯁꯦ ꯑꯥꯎꯠ ꯑꯣꯐ ꯀꯟꯇ꯭ꯔꯤꯒꯤꯅꯦ ꯍꯥꯏꯕ ꯅꯨꯄꯤꯁꯤꯒꯤ ꯑꯥꯎꯠ ꯑꯣꯐ ꯀꯟꯇ꯭ꯔꯤ ꯀꯟꯇ꯭ꯔꯤ ꯑꯃ ꯑꯃ ꯂꯧꯅꯗꯣꯏꯅꯦꯕ
ꯎꯝ
ꯑꯗꯣ ꯅꯨꯄꯤꯁꯤꯅ ꯎ ꯄꯥꯝꯖꯅ ꯅꯨꯄꯥꯁꯦ ꯌꯥꯝꯅꯁꯨ ꯑꯦꯚꯔꯦꯖꯅꯤ ꯅꯨꯄꯥꯁꯦꯖꯥꯠꯅꯁꯨ ꯏꯅꯥꯛ ꯈꯨꯟꯗꯦ ꯌꯥꯥꯅꯁꯨ ꯂꯩꯥꯏꯔꯗꯤꯦ ꯐ꯭ꯔꯦꯁ
ꯗꯣ ꯅꯨꯄꯥꯁꯤꯒꯤ ꯅꯨꯄꯥ ꯅ ꯅꯨꯄꯤꯁꯤꯒ ꯏꯅꯥꯛ ꯈꯨꯟꯕ ꯁꯥꯔꯒꯀꯣ
ꯎꯝ
ꯃꯥꯅ ꯅꯨꯄꯤꯁꯦ ꯃꯥꯒꯤ ꯀꯩꯅꯣꯗ ꯋꯥꯔꯤꯗ ꯃꯥꯒꯤ ꯃꯥꯒꯤ ꯋꯥꯔꯤꯗ ꯃꯥꯒꯤ ꯊꯝꯃꯣꯏꯅꯨꯡꯗꯅꯦ ꯃꯐꯝ ꯆꯜꯂꯒ ꯃꯉꯣꯟꯗ ꯃꯤꯅꯝꯗꯣꯏꯅꯦꯕ ꯀꯣꯟꯅ ꯈꯪꯉꯕ ꯑꯗꯣ ꯃꯥꯅ ꯀꯩꯗꯧꯔꯤ ꯅꯨꯄꯤꯁꯤꯒ ꯏꯝꯄ꯭ꯔꯦꯁ ꯇꯧꯍꯜꯂꯦ ꯃꯉꯣꯟꯗ ꯑꯗꯨꯒꯩꯗꯤ ꯃꯥꯁꯦ ꯂꯧꯔꯦ ꯅꯨꯄꯤꯁꯦ ꯈꯪꯉꯕ
ꯎꯝ
ꯅꯨꯄꯤꯁꯦ ꯂꯧꯔꯒꯀꯣ
ꯎꯝ
ꯀꯩꯅꯣ ꯇꯧꯔꯦ ꯅꯨꯄꯤꯁꯦ ꯂꯧꯔꯒ ꯃꯥꯏꯐꯝꯗꯨ ꯂꯥꯛꯑꯦ ꯄꯔꯛꯑꯒ ꯅꯨꯄꯤꯁꯤꯒꯅ ꯎꯝ ꯀꯥꯗꯤ ꯀꯥ ꯑꯃꯗꯤ ꯁꯨꯡꯊꯣꯛ ꯊꯣꯛꯍꯟꯗꯕꯤꯗ ꯊꯝꯃꯦ
ꯎꯝ
ꯑꯗꯨꯒꯩꯗꯤ ꯃꯥꯏ ꯃꯆꯥ ꯑꯉꯥꯡ ꯌꯥꯎꯔꯦ ꯂꯨꯍꯣꯡꯉꯕꯗꯤ ꯑꯉꯥꯡ ꯌꯥꯎꯔꯦꯅ
ꯑꯝ
ꯑꯉꯥꯡ ꯑꯉꯥꯡ ꯑꯍꯨꯝꯒ ꯌꯥꯎꯔꯦ ꯑꯉꯥꯡ ꯑꯍꯨꯝꯗꯣ ꯑꯉꯥꯡ ꯑꯍꯨꯝꯗꯨꯁꯨ ꯆꯥꯎꯋꯦ ꯑꯗꯨꯝ ꯑꯉꯥꯡ ꯑꯍꯨꯝꯗꯨꯅ
ꯅꯝꯊꯥꯛ ꯇꯧꯕ ꯅꯨꯡꯁꯤꯕꯗꯤ ꯑꯩꯗꯤ ꯄꯥꯝꯗꯦ ꯅꯝꯊꯥꯛ ꯇꯧꯕ ꯃꯤ ꯅꯨꯡꯁꯤꯕꯗꯤ ꯑꯩꯗꯤ ꯄꯥꯝꯗꯦꯕ ꯇꯥꯕ꯭ꯔꯣ ꯇꯥꯕ꯭ꯔꯣ ꯍꯥꯏꯔꯣ ꯇꯥꯏ ꯍꯥꯏꯔꯣ ꯑꯩꯒꯤ ꯅꯦꯠꯋꯥꯛ ꯈꯤꯇꯪ ꯅꯨꯡꯉꯥꯏꯇꯕꯒꯤ ꯑꯗꯨꯝ ꯍꯥꯏꯔꯛꯑꯣ ꯇꯥꯏ
ꯄꯤꯁꯨ
ꯎꯝ
ꯎꯝ
ꯅꯨꯄꯤꯁꯨ